ꯄꯥꯗ ꯍ ꯈꯣꯏ ꯄꯥꯗ ꯍꯥꯏꯌꯣꯕ ꯇꯧꯔꯤ
ꯑꯣ ꯇꯥꯗ꯭ꯔꯦ ꯇꯥꯗ꯭ꯔꯦ ꯇꯥꯗ꯭ꯔꯦ
ꯁꯤ ꯇꯧꯔꯤ ꯈꯣꯠꯂꯤ ꯂꯥꯡꯉꯛ ꯀꯅꯨ ꯈꯣꯠꯅꯨꯗꯣ ꯍꯥꯏꯌꯣꯕ
ꯍꯥꯏꯔꯨꯅꯨꯍꯦ ꯑꯗꯨ ꯇꯥꯗ꯭ꯔꯦ ꯅꯪꯒꯤꯗꯨꯝ
ꯍꯜꯂꯣ
ꯅ ꯅꯪ ꯅꯆꯤꯟꯗ ꯇꯥꯡꯖꯜꯂ ꯉꯥꯡꯉꯣ
ꯉꯤꯏꯅꯦ ꯍꯜꯂꯣ
ꯇꯥꯗꯦ ꯅꯪ ꯁ꯭ꯄꯤꯀꯔꯗꯨ ꯌꯥꯗ꯭ꯔꯕ ꯃꯥꯜꯂꯦ
ꯍꯜꯂꯣ ꯍꯂꯣ
ꯎꯝ ꯈꯤꯇꯪꯈꯛ ꯇꯥꯏ ꯈꯔ ꯊꯥꯡꯖꯜꯂ ꯉꯥꯡꯉꯣ
ꯍꯜꯂꯣ ꯍꯜꯂꯣ
ꯁꯨꯃꯥꯏꯅ ꯇꯧꯕꯩ ꯑꯣꯏꯔꯝꯒꯅꯤ ꯅꯪ ꯄꯩꯁꯥ ꯌꯥꯝ ꯐꯪꯗꯣꯏꯗꯣ ꯑꯁ ꯐꯔꯝꯃꯅꯤ ꯑꯩꯗꯤ ꯌꯥꯝ ꯍꯧꯅ ꯇꯥꯏ ꯁ꯭ꯋꯥꯏꯐꯥꯎ ꯇꯥꯏ ꯅꯪꯒꯤꯗꯤ
ꯁꯤꯃ ꯑꯣꯏꯔ
ꯇꯥꯗꯦꯕꯗꯨ ꯁꯨꯡ ꯀꯦꯝ ꯇꯥꯗꯦ
ꯍꯜꯂꯣ
ꯇꯥꯕ
ꯈꯔ ꯆꯪꯅꯂ ꯉꯥꯡ ꯑꯃ ꯀꯩꯗꯧꯒꯦ
ꯁꯤꯤ ꯇꯔꯥꯔꯕꯣ ꯆꯤ ꯇꯔꯥꯔꯕꯣ
ꯇꯥꯔꯦ
ꯑꯦꯌꯥꯔꯄꯤꯦꯁ ꯍꯥꯞꯄꯤꯅꯤꯁꯦ ꯇꯥꯔꯕ ꯅꯠꯇ꯭ꯔꯣ ꯍꯂꯣ
ꯈꯤꯇꯥꯡ
ꯍꯂꯣ ꯂꯣ ꯂꯣ ꯂꯣ
ꯍꯜꯂꯣ ꯍꯜꯂꯣ ꯍꯥꯏꯒꯅꯣ ꯇꯥꯔꯤꯕꯣ ꯇꯥꯔꯤꯕ ꯇ ꯇꯥꯔꯤꯕꯣ ꯍꯥꯏꯌꯣ ꯏꯪꯒ꯭ꯔꯥꯖꯤꯗ ꯉꯥꯡꯉꯛ ꯀꯅꯨ
ꯇꯥꯔꯤ ꯐꯣ
ꯑꯥ
ꯇꯥꯕꯤꯔꯤꯕ꯭ꯔꯣ
ꯈꯤꯇꯪ ꯀꯟꯅ ꯈꯤꯇꯪ ꯀꯟꯅ ꯅꯪ ꯏꯁꯄꯤꯀꯔ ꯌꯥꯗ꯭ꯔꯕ ꯃꯥꯜꯂꯦ
ꯑꯩ ꯕ꯭ꯂꯨꯇꯨꯠ ꯍꯥꯞꯄꯦ
ꯑꯕꯗꯤꯌꯥ ꯍꯥꯏꯔ ꯑꯣꯏꯏ
ꯕ꯭ꯂꯨꯇꯨꯠ ꯍꯥꯞꯇꯕꯤꯗ ꯇꯥꯗꯦ ꯍꯥꯞꯄꯒ ꯇꯥꯕ ꯌꯦꯡꯉꯨ ꯍꯥꯏꯕꯅꯤ
ꯀꯩꯑꯕ ꯑꯗꯨ ꯍꯥꯞꯄ ꯀꯥꯟꯗ ꯌꯥꯏ ꯍꯥꯏꯔꯣ ꯌꯥꯗꯦ ꯍꯥꯏꯔꯣ
ꯇꯥꯕ꯭ꯔꯥꯕ ꯁꯤ ꯍꯥꯞꯄꯤꯅꯦꯕ ꯍꯧꯖꯤꯛ ꯇꯥꯕ꯭ꯔꯥꯕ
ꯍꯥꯥ ꯄꯒ ꯀꯥꯏ
ꯇꯥꯕ꯭ꯔ ꯍꯥꯏꯕ ꯇꯥꯕꯕ
ꯇꯥꯕ꯭ꯔꯥ ꯑꯗꯨꯗꯪ ꯇꯥꯏ
ꯍꯥꯞꯇꯦ ꯕ꯭ꯂꯨꯇꯨꯠ ꯍꯥꯞꯇꯦ ꯇꯥꯔꯕꯥ
ꯍꯥꯞꯄꯦꯗꯪ ꯇꯥꯏ
ꯄꯤꯨ
ꯑꯗꯨꯗꯗꯤ ꯅꯪ ꯐꯪꯗ꯭ꯔꯤꯁꯦ ꯀꯩꯗꯧꯔꯒꯦ ꯅꯪꯒꯤꯗꯣ
ꯍꯜꯂꯣ
ꯌꯥꯗꯦ ꯅꯪꯗ
ꯨ ꯃ ꯁ ꯃꯣꯏ ꯍꯜꯂꯣ
ꯑ ꯈꯔ ꯈꯔ ꯇꯥꯏ
ꯄꯨꯅ ꯍꯂꯣ ꯇꯥꯔꯤꯕ꯭ꯔꯣ ꯆꯥꯛꯆꯥꯥꯔꯔꯕꯣ ꯆꯥꯛ ꯆꯥꯔ
ꯇꯥꯔꯦ
ꯀꯩ ꯌꯦꯟꯁꯥꯡ ꯆꯥꯔꯒꯦ ꯀꯩ ꯂꯨꯞ ꯊꯕꯤꯔꯔꯕꯣ
ꯈꯤꯇꯪ ꯀꯟꯅ
ꯂꯛ ꯍꯥꯏꯕꯤꯔꯕ꯭ꯔꯣ
ꯂꯣꯛ ꯍꯥꯔꯦ ꯑꯗꯨ ꯑꯗꯨꯝ ꯇꯞꯄꯦꯕ ꯅꯪ ꯍꯥꯏꯥꯏꯗꯣ ꯣ ꯍꯥꯕꯔ ꯍꯥꯕꯤꯔꯦ
ꯄꯤꯔꯒꯦ
ꯑꯩꯗꯤ ꯀꯥ ꯊꯪꯅꯕꯗꯩ ꯑꯣꯏꯅ ꯐꯖꯅ ꯇꯥꯔꯦ
ꯀꯔꯤ ꯃꯊꯦꯜ ꯍꯥꯥꯔꯒꯦ
ꯏꯁ ꯅꯪꯒꯤꯗꯨꯗꯤ ꯌꯥꯝ ꯐꯩꯉꯣꯏ ꯅꯣꯛꯄꯒ ꯑꯝꯇ ꯇꯥꯗꯦ ꯍꯌꯦꯡ ꯃꯅꯤꯡꯗ ꯃꯈꯣꯟ ꯊꯣꯛꯇꯦ ꯍꯥꯏꯔꯅꯤ
ꯑ ꯑꯗꯨꯗꯤ ꯀꯃꯥꯏꯅ ꯇꯧꯕ ꯀꯩꯗꯧꯁꯤꯒꯦ
ꯀꯔꯣꯝꯅ ꯊꯥꯡꯗꯅ ꯉꯥꯡꯉꯦ ꯅꯪꯒꯤ ꯀꯩꯅꯣ ꯁꯥꯏꯠ ꯑꯅꯤꯗ ꯃꯥꯏꯀ꯭ꯔꯣꯐꯣꯟ ꯌꯥꯎꯕꯗꯨꯗ ꯑꯃꯃꯝꯗ ꯌꯦꯡꯎꯅꯦ ꯑꯣꯏꯗ ꯑꯃꯨꯛ ꯌꯦꯡꯉꯨ ꯌꯦꯠ
ꯁꯤ ꯌꯥꯔꯕ ꯌꯦꯡꯉꯣ
ꯑ ꯈꯔ ꯈꯔ ꯌꯥꯏ ꯑꯁꯣꯝꯗ ꯑꯃꯨꯛ ꯌꯦꯡꯎ
ꯁꯤꯅ ꯃꯅꯤꯡ ꯊꯪꯕ ꯁꯥꯏꯠ ꯈꯪꯍꯧꯔꯦꯀꯣ ꯁꯤꯅ ꯑꯃꯨꯛ ꯃꯥꯡꯊꯪꯕꯁꯥꯏ ꯇꯥꯔꯕꯣ ꯌꯥꯔꯕꯣ ꯀꯔꯝꯕꯅ ꯐꯒꯦ
ꯑꯗꯨ ꯑꯗꯨ ꯈꯔ ꯌꯥꯗꯕ ꯃꯥꯜꯂꯦ ꯑꯁꯣꯝ ꯃꯅꯤꯡꯊꯪ ꯉꯁꯥꯏꯒꯤꯗꯨꯅ ꯌꯥꯕ ꯃꯥꯜꯂꯦ
ꯁꯤ ꯌꯥꯔꯞ
ꯑ ꯑ ꯑ
ꯗꯦ
ꯑ ꯌꯥꯔꯦ ꯌꯥꯔꯦ
ꯍꯧꯔꯣ ꯍꯧꯔꯣ ꯑꯗꯨꯗꯤ
ꯑꯗꯨ ꯈꯤꯠꯇꯪꯗꯤ ꯇꯞꯄꯤ ꯅꯪꯒꯤꯁꯤ ꯌꯥꯝ ꯆꯪꯁꯤꯜꯂ ꯍꯥꯏꯕ꯭ꯔꯥ ꯑ ꯑꯥ ꯑꯥ ꯑꯥ ꯑꯥ ꯑꯥ ꯌꯥꯔꯦ ꯌꯥꯔꯦ ꯌꯥꯔꯦ ꯑꯩꯈꯣꯏ ꯄꯥ ꯌꯥꯝ ꯃꯥꯜꯂꯦ
ꯁꯤꯗ ꯏꯁ ꯄꯣꯠꯆ ꯑꯁꯤ ꯂꯩꯔꯦ ꯑꯗꯨꯗꯤ
ꯑꯥ ꯑꯗꯨ ꯑꯥ ꯌꯥꯔꯦ ꯌꯥꯔꯦ ꯌꯥꯔꯦ ꯑꯦꯁ ꯌꯥꯝ ꯊꯤ ꯌꯥꯔꯦ ꯑꯦꯁ
ꯀꯔꯤ ꯀꯔꯤ ꯇꯧꯔꯕ ꯅꯪ ꯉꯁꯤ ꯍꯥꯏꯔꯣ
ꯅꯪ ꯍꯥꯏꯗꯣꯏꯁꯦ ꯑꯩꯅꯅꯦ ꯐꯣꯟ ꯇꯧꯔꯛꯏꯁꯤ
ꯑꯗꯨꯗꯤ ꯑꯩ ꯃꯊꯪꯗ ꯑꯩ ꯇꯧꯔꯛꯀꯦ
ꯅꯪꯁꯨ ꯑꯃꯨꯛꯇꯧ ꯑꯩꯒꯤ ꯑꯩꯒꯤ ꯃꯉꯥ ꯂꯣꯏꯔꯒ ꯅꯪ ꯑꯃꯨꯛ ꯇꯩꯔꯛꯎ
ꯑꯣꯀꯦ ꯑ ꯁꯤ ꯌꯥꯝ ꯐꯕꯩ ꯋꯥꯅꯤꯅꯦ ꯑꯗꯨꯗꯤ ꯅꯪ ꯑꯗꯣ ꯁꯤ ꯅꯪꯒꯤ ꯀꯩꯅꯣꯁꯦ ꯑꯗꯨꯗꯣ ꯑꯩ ꯂꯧꯗꯣꯏꯅꯤꯀꯣ ꯑꯗꯨꯒ ꯑꯩ ꯅꯤꯠ ꯑꯣꯏ ꯑꯩ ꯗꯔꯀꯥꯔ ꯇꯥꯔꯦ
ꯀꯩꯅꯣꯁꯦ ꯀꯩꯅꯣ ꯑꯗꯨꯗꯤ ꯀꯩꯅꯣ
ꯗꯔꯀꯥ ꯇꯔꯦ ꯑꯩ ꯂꯧꯔꯒꯦ ꯒꯦꯕ
ꯀꯔꯤ
ꯁꯤꯗ ꯐꯪꯗꯣꯏꯗꯣ
ꯑꯥ
ꯑꯗꯨ ꯑꯩ ꯂꯧꯔꯒꯦꯕ ꯑꯩ ꯗꯔꯀꯥꯔ ꯇꯥꯔꯦꯕ
ꯅꯪꯒꯤ ꯐꯪꯖꯗꯣꯏꯗꯨꯗꯤ
ꯑꯗꯨꯅ ꯑꯗꯨ ꯑꯗꯨ ꯅꯪꯒꯤ ꯁꯤꯁꯨ ꯂꯧꯔꯒꯦ
ꯏ ꯃꯤꯒꯤ ꯂꯝ ꯅꯪ ꯑꯩꯒꯤ ꯐꯪꯖꯗꯣꯏꯗꯨꯗꯨꯝ ꯃꯥ ꯑ ꯌꯧꯔꯗꯝꯃꯤ ꯅꯪ ꯃꯤ ꯃꯉꯥ ꯁꯨꯔꯗꯤ ꯅꯣꯛꯀꯅꯨ ꯅꯣꯛꯀꯅꯨ ꯍꯧꯖꯤꯛꯇꯤ ꯅꯣꯛꯄꯒ ꯌꯥꯝ ꯐꯖꯅ ꯇꯥꯔꯦ
ꯑꯗꯨ ꯑꯩꯒꯤꯗꯨꯒ ꯅꯪꯒꯤꯗꯨꯒ ꯄꯨꯟꯁꯤꯜꯂ ꯈꯔ ꯌꯥꯝꯃꯟꯒꯦ ꯑꯗꯨꯒ ꯂꯧꯔꯒꯦ
ꯅꯪ ꯍꯥꯟꯅꯒꯤ ꯂꯩꯗꯨꯗꯤ
ꯂꯣꯏꯈ꯭ꯔꯦ
ꯑꯗꯨꯗꯤ ꯎꯄꯥꯏ ꯂꯩꯇꯦ ꯎꯄꯥꯏ ꯂꯩꯇꯦ ꯕ꯭ꯔꯥꯗꯔ
ꯀꯔꯤ ꯑꯃ ꯌꯥꯔꯣꯏ ꯍꯥꯏꯔꯣ ꯍꯥꯏꯔꯣ
ꯕꯨꯗꯤ ꯅꯍꯥꯟ ꯑꯣꯏꯅꯥꯝ ꯆꯠꯂꯨꯕꯒꯤ ꯑꯣꯏꯅꯥꯝꯒꯤ ꯕꯣꯕꯣꯅ
ꯍꯣꯏꯅꯦ ꯀꯥꯎꯏꯅꯦ ꯄꯤꯔꯞ
ꯂꯨꯄꯥ ꯂꯨꯄꯥ ꯈꯔ ꯈꯔ ꯌꯦꯜꯂꯛꯈꯤꯕꯅꯤ ꯑꯗꯣ ꯅꯪꯒꯤ ꯁꯔꯨꯛꯇꯨꯕꯨꯗꯤ ꯑꯩꯉꯣꯟꯗ ꯂꯩ
ꯑ ꯄꯤꯔꯣ ꯄꯣꯔꯣ ꯆꯠ ꯏꯁ ꯄꯨꯔꯥ ꯑꯩ ꯑꯩ ꯁꯔꯨꯛ ꯄꯤꯔꯣ ꯌꯥꯔꯣꯏ ꯌꯥꯔꯣꯏ ꯑꯩ ꯗ꯭ꯔꯀꯥ ꯌꯥꯝ ꯇꯥꯔꯦ ꯁꯣꯝꯗ ꯌꯥꯗ꯭ꯔꯦ
ꯀꯔꯤ ꯗ꯭ꯔꯀꯥ
ꯂꯩ ꯊꯕꯛ ꯂꯩ
ꯑꯗꯨ ꯍꯌꯦꯡ ꯍꯥꯏꯅꯔꯁꯤ ꯑꯗꯣ ꯃꯥꯒꯤ ꯃꯤꯅꯤꯠꯁꯤꯗꯤ ꯃꯉꯥ ꯐꯥꯗ ꯉꯥꯏꯔꯤ
ꯑꯗꯨ ꯑꯗꯨꯒꯤ ꯋꯥꯔꯤꯗꯣ ꯊꯝꯖꯤꯜꯂꯁꯤ ꯍꯧꯖꯤꯛ ꯑꯅꯧꯕ ꯑꯃ ꯍꯧꯔꯁꯤ ꯑꯣꯀꯦ ꯌꯥꯔꯦ ꯑ ꯑꯗꯨꯃꯥꯏꯅ ꯀꯔꯟ ꯇꯥꯕꯗꯣ ꯌꯥꯎꯍꯟꯂꯛꯀꯅꯣ
ꯔꯥꯁꯤꯗꯤ
ꯎꯝ ꯀꯩ-ꯀꯩ
ꯄꯨ ꯋꯥꯔꯤ ꯁꯥꯟꯅꯔ ꯂꯩ ꯍꯥꯏ ꯋꯥꯅꯤ ꯑꯩꯈꯣꯏ ꯄꯥꯒꯥ ꯃꯃꯥꯗ
ꯎꯝ ꯅꯣꯏ ꯄꯥꯗꯨ ꯐꯔꯛꯅꯤ ꯇꯥꯟꯊꯣꯛꯈꯣ ꯆꯡꯍꯜꯂꯀꯅꯨ꯫
ꯃꯥ ꯃꯗꯣꯟꯗ ꯇꯥꯟꯊꯣꯀꯆꯥꯒ꯭꯭ꯔꯦ ꯑꯗꯨꯒ ꯕꯥꯕꯥꯁꯦ ꯃꯛ ꯇꯨꯖꯤꯠ
ꯎꯝ ꯑꯗ ꯌꯥꯔꯦ ꯍꯥꯏꯔꯣ ꯍꯧꯖꯤꯛ ꯀꯩꯗꯧꯕ꯫ ꯋꯥꯔꯤ ꯁꯥꯔꯣ꯫
ꯑ ꯍꯥꯥ ꯇꯧꯅꯨ꯫
ꯃꯤꯠꯇꯤ ꯇꯝꯕ ꯌꯥꯗꯦꯅꯦꯀꯣ ꯁꯤꯁꯦ꯫
ꯑꯩꯈꯣꯏꯗꯤ ꯗꯣꯂꯥꯟꯗꯣ ꯁꯥꯕꯅꯤꯅ ꯃꯊꯛ ꯃꯈꯥ ꯂꯩꯕꯅꯤꯅ ꯇꯜꯂꯦꯕ꯫
ꯑꯩ ꯕꯩꯒꯥꯎ ꯂꫭꯏꯇꯥꯔꯦ ꯂꯥꯎꯅꯔꯅꫭ ꯌꯥꯔꯦ ꯃꯩ ꯊꯣꯛꯄ ꯉꯥꯡꯖꯔ
ꯃꯣꯏꯅ ꯉꯥꯡꯕ ꯇꯥꯕ꯭ꯔꯣ꯫ ꯑꯩꯉꫭꯟꯗꯗꯤ ꯀꯩꯝ ꯇꯥꯗꯦ꯫
ꯅꯪ ꯅꯁꯥꯏꯟꯇꯥꯥꯗ ꯇꯥꯕ ꯊꯣꯡꯉꯥꯎ꯫
ꯑꯗꯨꯒꯨꯝꯕ ꯀꯩꯅꯣ ꯋꯥꯠꯇꯣ ꯍꯣꯏꯍꯩ ꯋꯥꯇꯥꯗꯣ ꯁꯤꯖꯤꯟꯅꯒꯅꯣꯕ ꯁꯤꯗꯅꯦ ꯊꯥꯔꯛ ꯄꯅꯦ ꯍꯥꯏꯕ ꯏꯃꯅꯕꯤꯒꯔꯥ ꯑꯩꯒ ꯀꯅꯥꯅꯣꯝꯒ ꯋꯥꯔꯤ ꯁꯥꯟꯅꯕꯗ ꯑꯗꯨꯝꯕ ꯁꯤꯖꯤꯟꯅꯕꯒꯤ ꯅꯥꯀꯥꯟꯗ ꯊꯥꯔꯛꯑꯦ ꯍꯥꯏꯕ ꯅꯍꯥꯟ꯫
ꯑꯩ ꯅꯍꯥꯟ ꯏꯡꯂꯤꯁꯇ ꯁꯥꯟꯅꯕꯗꯣ ꯑꯡꯒ꯭ꯔꯦꯖꯤꯗ ꯁꯥꯟꯅꯕꯗꯣ ꯑꯗꯨ ꯑꯩꯉꯣꯟꯗ ꯀꯩꯝꯇ ꯇꯧꯗꯦ ꯅꯥꯥꯍꯥꯟ ꯅꯕꯤꯒ ꯁꯥꯟꯅꯕꯗꯣ꯫
ꯑꯡꯒ꯭ꯔꯦꯖꯤ ꯁꯥꯟꯅꯕꯗꯨꯗꯤꯅꯦ ꯀꯩꯝꯇ ꯇꯧꯔꯣꯏꯌꯦ ꯄꯩꯁꯥ ꯑꯣꯏ ꯅ ꯀꯊꯂꯀꯗꯣꯏꯅꯤ
ꯑꯣ ꯑꯗꯨꯗꯤ ꯑꯗꯨꯁꯣꯏ
ꯊꯥꯔꯛꯑꯣꯏ ꯑꯗꯨꯅꯅꯤ ꯑꯩꯅ ꯑꯡꯒ꯭ꯔꯦꯖꯤꯗꯣ ꯌꯥꯝ ꯍꯥꯏꯔꯛꯀꯅꯣꯅ ꯍꯥꯏꯁꯦ ꯑꯗꯨꯗꯨꯒꯅ ꯀꯟꯒꯤꯗ ꯑꯃ ꯊꯥꯔꯛꯄꯅꯦꯕ ꯑꯗꯨ ꯊꯥꯔꯛꯄꯗꯨꯗ ꯐꯖꯅ ꯊꯥꯔꯛꯑꯦꯕ ꯅꯍꯥꯟ ꯑꯩ ꯍꯣꯔꯦꯟ ꯎꯠ ꯀꯦꯕ ꯀꯩꯅꯣꯗꫭ ꯅꯝꯑꯒ
ꯎꯝ ꯑꯃꯥ ꯑꯃꯥ ꯑꯅꯤ ꯑꯍꯨꯝ
ꯃꯔꯤ ꯇꯔꯨꯛ
ꯃꯥꯄꯟ
ꯇꯔꯥ
ꯇꯔꯥꯃ ꯊꯣꯏ
ꯌꯥꯔꯦ ꯑꯃ ꯑ ꯃ ꯑꯃ
ꯑꯅꯤ ꯑ ꯑꯅꯤ ꯑꯅꯤ
ꯑ ꯅꯤ ꯍꯥꯏꯔꯒ ꯑ ꯅꯤ ꯍꯥꯏꯌꯦ ꯅꯩꯁꯜꯂꯤ ꯅꯤꯄꯥꯟ ꯗꯣꯗꯤ ꯆꯠꯂꯦ ꯅꯪ ꯉꯁꯤ ꯀꯩ ꯀꯩꯏꯪꯖꯥꯡ ꯆꯥꯏ
ꯉꯁꯥꯏ ꯍꯋꯥꯏ ꯊꯣꯡꯕ ꯅꯠꯇ꯭ꯔꯣ ꯆꯥꯔꯤꯗꯣ ꯑꯩ ꯀꯥꯎꯔꯦ ꯍꯧꯖꯤꯛꯅ ꯀꯩꯅꯣ ꯄ ꯅꯠꯇꯦ ꯃꯌꯥꯟ ꯃꯌꯥꯟ ꯑꯗꯨ ꯍꯧꯏ
ꯍꯋꯥꯏ ꯊꯣꯡꯕꯒ ꯃꯌꯥꯝ ꯃꯌꯥꯝꯒ ꯀꯔꯝꯕꯅ ꯍꯦꯟꯅ ꯍꯥꯎꯏꯤ
ꯍꯋꯥꯏꯅ ꯍꯥꯎꯏ
ꯎꯝ ꯑꯗꯨꯅꯅꯤꯅ ꯅꯁꯛꯇꯨ ꯁꯨꯝ ꯍꯋꯥꯏꯃꯟꯖꯟꯂꯛꯏꯗꯨ ꯃꯔꯨꯝ ꯃꯔꯨꯝ ꯊꯨꯡꯉꯒ
ꯅꯪꯅ ꯑꯩ ꯍꯛꯆꯥꯡ ꯎꯔꯕꯅꯤꯅ
ꯑꯗꯨꯃꯥꯏꯅ ꯁꯨꯃꯥꯏꯅ ꯅꯪ ꯍꯧꯖꯤꯛꯁꯤ ꯉꯥꯡꯏꯗꯨ ꯐꯖꯅ ꯇꯥꯔꯦꯗꯅ ꯉꯁꯥꯏꯗꯤ ꯐꯖꯅ ꯇꯥꯔꯝꯗꯦꯗꯅ ꯑꯗꯨꯃꯥꯏꯅ ꯏꯃꯥꯟꯅꯕꯤꯅ ꯁꯥꯟꯅꯕꯗꯨꯁꯨ ꯑꯦ ꯐꯔꯛ ꯍꯦ ꯑꯗꯨꯗꯤ ꯏꯃꯥꯟꯕꯤꯒ ꯁꯥꯅꯕꯗ ꯑꯗꯨꯁꯨ ꯃꯆꯤꯠ ꯃꯆꯤꯠ ꯑꯃꯨꯛ ꯇꯥꯏ ꯑꯃꯨꯛ ꯇꯥꯗꯦ ꯇꯧꯋꯦ ꯑꯗꯨ ꯅꯪ ꯀꯣ ꯀꯣꯏꯂꯦꯡ ꯂꯦꯡꯕꯗꯨꯗ ꯇꯥꯕ ꯇꯥꯗꯕ
ꯑꯩ ꯀꯣꯏꯂꯦꯡ ꯂꯦꯡꯕ ꯆꯨꯗꯅꯤ ꯍꯧꯖꯤꯛ ꯄꯨꯔꯥ ꯃꯐꯝ ꯑꯃꯗꯪꯗ ꯐꯖꯅ ꯂꯦꯞꯄꯒ ꯂꯦꯡꯗꯕꯤꯗ ꯂꯩꯔꯕꯅꯤ
ꯑꯗꯨꯗꯤ ꯄꯥꯊꯣꯛꯄ ꯃꯥꯜꯂꯦ ꯐꯖꯅ ꯉꯥꯡꯉꯣ ꯈꯪꯉꯕ ꯄꯥꯊꯣꯛꯑꯦꯅ ꯑꯃꯨꯛ ꯐ꯭ꯂꯦꯛ ꯆꯥꯒꯦꯔꯣ ꯐꯤꯔꯥꯜ ꯆꯥꯒꯦꯔꯣ
ꯗꯕ
ꯄꯥꯊꯣꯛꯄꯗꯤ ꯌꯥꯗꯤ ꯑꯩꯈꯣꯏꯁꯦ ꯄꯨꯔꯥ ꯋꯥꯔꯤ ꯁꯥꯟꯅꯕꯗꯅꯤ ꯃꯣꯏ ꯄꯥꯝꯃꯤꯁꯦ
ꯑꯣ
ꯗꯗꯥꯒꯤ ꯗꯗꯥꯒꯤꯁꯨ ꯃꯅꯤꯡꯗ ꯃꯈꯣꯜ ꯌꯥꯝ ꯊꯣꯛꯑꯦꯅ ꯑꯝꯇ ꯌꯥꯗ꯭ꯔꯦ ꯃꯌꯥꯝ ꯑꯇ ꯂꯧꯕ ꯌꯥꯗ꯭ꯔꯦ ꯑ ꯃꯥꯏꯗꯨꯁꯨ ꯃꯥ ꯑꯦ ꯃꯥꯏꯗꯣ ꯅꯪ ꯇꯧꯑꯣ
ꯎꯝ ꯑꯣ ꯍꯣꯏꯅꯦ ꯀꯎꯏꯅꯦ ꯑꯗꯣ ꯌꯥ ꯌꯥꯔ ꯔꯝꯒꯤꯗ꯭ꯔꯣ
ꯍꯥꯥ
ꯌꯥꯔꯝꯒꯗ꯭ꯔꯣ
ꯌꯥꯅꯤ ꯅꯪꯅ ꯇꯧꯕꯗꯤ ꯌꯥꯗꯣꯏꯅꯤ ꯅꯪ ꯌꯥꯏꯁꯤꯗꯤ ꯅꯪ ꯃꯉꯥ ꯁꯨꯈ꯭ꯔꯁꯤ ꯑꯩꯅ ꯅꯉꯣꯟ ꯇꯧꯔꯛꯄ ꯌꯥꯏꯁꯤꯗꯤ
ꯃꯥꯒꯤꯗꯤ ꯑꯩꯅ ꯃꯉꯣꯟꯗ ꯇꯧꯕꯗꯤ ꯌꯥꯔꯝꯈꯤꯗ꯭ꯔꯥ ꯁꯤꯅꯤ ꯃꯤ ꯑꯇꯣꯞꯄꯅ ꯇꯧꯒꯔꯥꯃꯤꯅ
ꯅꯪꯁꯨ ꯃꯤ ꯑꯇꯣꯞꯄꯅ ꯇꯧꯈ꯭ꯔꯕꯗꯨꯗꯤ
ꯇꯞ ꯇꯞ ꯇꯧꯑꯣ ꯃꯥ
ꯅꯪꯁꯨ ꯃꯤ ꯑꯇꯣꯞꯄꯅ ꯇꯧꯏꯗꯨꯗꯤ ꯑꯩꯅ ꯑꯃꯨꯛ ꯇꯧꯔꯛꯏꯁꯤꯗꯤꯗꯨꯒ ꯃꯥꯒꯤ ꯃꯉꯥ ꯑꯃꯒ ꯌꯥꯔꯝꯈꯤꯅꯤꯕ ꯍꯥꯏꯗꯤ ꯅꯪꯅ ꯇꯧꯕ ꯌꯥꯅꯤꯕ ꯑꯗꯨ ꯑꯗꯨꯝ ꯍꯥꯏꯌꯣ ꯌꯥꯔꯦ ꯇꯧꯅꯨꯁꯦꯅ ꯅꯣꯏ ꯅꯨꯄꯥ ꯃꯁꯦꯟꯗꯤ ꯋꯔꯤꯖꯨ ꯑꯗꯨꯝ ꯊꯣꯛꯑꯅꯤ ꯑꯩꯒ ꯁꯥꯟꯅꯕꯗꯤ ꯇꯜꯂꯦ ꯑꯩꯒ ꯑꯩꯒ ꯇꯧꯁꯦꯅ ꯍꯥꯏꯒꯦ ꯇꯧꯕꯅꯦ ꯑꯗꯨ ꯅꯪꯒ ꯇꯧꯔꯣ ꯌꯥꯔꯦ
ꯑꯩꯒꯥ ꯇꯧꯔꯒꯥ ꯑꯗꯨꯃꯥꯏ ꯕꯦꯒ ꯃꯈꯣꯟ ꯑꯝꯇ ꯂꯧꯈꯠꯄ ꯌꯥꯗꯦ ꯑꯗꯨꯅꯤ
ꯑꯗꯨ ꯑꯗꯨ ꯍꯥꯏꯌꯣ ꯃꯉꯣꯟꯗ ꯃꯈꯣꯜ ꯑꯝꯇ ꯂꯧꯈꯠꯄ ꯌꯥꯗ꯭ꯔꯦ ꯃꯃꯥꯡꯒꯤꯗꯣ ꯑꯗꯨꯅ ꯅꯪ ꯈꯔꯗꯤ ꯐꯪꯅꯕ ꯑꯩꯒ ꯑꯃꯨꯛ ꯇꯧꯔꯁꯤ ꯑꯗꯣ ꯑꯩꯒꯤꯗꯗꯤ ꯃꯈꯣꯟꯠ ꯊꯣꯛꯍꯜꯂꯛꯀꯅꯣ
ꯎꯝ ꯀꯥꯏꯔꯣ
ꯅꯣꯏꯕꯥꯅꯤꯗꯤ ꯃꯤꯔꯦꯝꯅꯤꯅ ꯄꯨꯡꯁꯨ ꯑꯗꯨꯝ ꯑꯦꯅꯤ ꯇꯥꯏꯝ ꯑꯁ ꯄꯨꯡꯁꯨ ꯑꯗꯨꯝ ꯑꯌꯥꯕ ꯃꯇꯝ ꯑꯃ ꯈꯥꯏꯗꯣꯛꯅꯔ ꯇꯧ ꯌꯥꯅꯤ ꯑꯩꯉꯣꯟꯗꯗꯤ
ꯁꯦꯝꯖꯈꯤꯕ ꯅꯠꯇ꯭ꯔꯗꯤ ꯌꯥꯔꯣꯏ ꯑꯩꯈꯣꯏ ꯍꯥꯟꯅꯗꯤ ꯈꯣꯏꯄꯥ ꯁ꯭ꯀꯨꯜ ꯃꯥꯏ ꯁꯨꯇꯤ ꯊꯥꯔꯤꯌꯦ
ꯁꯀ꯭ꯨꯜ ꯇꯪ ꯀꯌꯥꯕꯧ
ꯑꯗ ꯀꯨꯟꯅꯤꯄꯥꯜꯂ ꯀꯨꯟꯇꯔꯦꯠꯂ ꯑꯗꯨꯃꯨꯛ ꯊꯥꯕꯅꯤ
ꯑꯗꯨꯗ ꯍꯥꯏꯔꯣ ꯉꯁꯤꯗꯤ ꯊꯕꯛ
ꯍꯣꯏ ꯑꯥ ꯉꯁꯤꯅ ꯉꯁꯤ ꯑꯗꯨꯗꯤ ꯀꯩꯅꯣꯅꯤ ꯠꯇꯅ ꯀꯔꯤ ꯍꯥꯏꯅꯤ
ꯄꯁꯟ ꯇꯕ꯭ꯔꯥ ꯕꯖꯔꯗꯤ ꯍꯥꯏꯌꯦ ꯎꯅ ꯄꯨ ꯎ ꯆꯗꯕ ꯇꯥꯕꯗ ꯑ ꯁꯤꯗꯤ ꯔꯣꯍꯤ ꯇꯥꯕꯅꯦ ꯍꯌꯦꯡ ꯃꯤ ꯇꯥꯕꯗ ꯅꯨꯡꯉꯥꯏꯔꯅꯤ ꯏꯁꯁꯦ ꯑꯩꯈꯣꯏ ꯄꯜꯁꯦ ꯄꯣꯠ ꯇꯣꯛ ꯆꯂ
ꯆꯉꯗꯤ ꯌꯥꯏ ꯅꯪ ꯅꯣꯔ ꯌꯥꯔ
ꯑꯃ ꯅ ꯋꯥꯈꯣꯅꯃ
ꯅꯪ ꯂꯣꯛ ꯅꯪ ꯂꯣꯜꯂꯛꯄꯗꯨꯅ ꯍꯦꯟꯅ ꯄꯤꯕ ꯑꯃ ꯀꯥꯏꯔꯦ
ꯁꯣꯝꯗ ꯂꯣꯏ ꯀꯥꯏꯒꯦ ꯇꯧ ꯃꯅꯤꯡ ꯋꯥꯏꯈꯤꯅꯦ ꯑꯝꯇ ꯂꯧꯒꯦ ꯍꯥꯏꯔꯣꯏ ꯄꯨꯡꯁꯤ ꯕꯔꯣꯖꯨꯡꯖꯔ ꯇ ꯑꯦ ꯇꯥꯥꯔꯦ ꯇꯥ ꯇꯔ ꯇꯂꯕꯤ ꯄꯊ